ꯍꯂꯣ ꯑꯣ ꯑꯣ ꯇꯥꯔꯕꯣ ꯇꯥꯏ ꯇꯥꯏ ꯅꯪꯗꯤ
ꯇꯥꯔꯦ ꯇꯥꯔꯦ ꯑꯩꯖꯨ ꯀꯩꯗꯧꯔꯝꯃꯤꯅꯣ ꯅꯪꯕꯣ
ꯑꯩ ꯉꯔꯥꯡ ꯉꯔꯥꯡ ꯉꯁꯤ ꯑꯍꯤꯡ ꯁꯦꯃꯤꯐꯥꯏꯅꯦꯜ ꯌꯦꯡꯕꯅꯤꯅꯀꯣ ꯇꯨꯝ ꯍꯧꯒꯠꯄꯗ ꯉꯥꯏꯔꯤꯌꯦ ꯇꯨꯝꯍꯧꯒꯠꯂꯒ ꯑꯦ ꯅꯨꯡꯁꯥ ꯁꯥꯕꯅꯦ ꯑꯩꯈꯣꯏ ꯁ꯭ꯋꯥꯏꯗꯗꯤ ꯅꯨꯡꯁꯥ ꯁꯥꯔꯤꯀꯥꯟꯗ ꯐꯤꯁꯦ ꯆꯠ ꯆꯠ ꯆꯠ ꯁꯨꯍꯧꯗ꯭ꯔꯗꯤ ꯀꯪꯗꯦꯕ ꯀꯨꯏꯅ ꯆꯪꯉꯦꯕ
ꯑꯣ ꯑꯃꯨꯛ ꯅꯣꯡ ꯎꯖꯔꯛꯇꯣꯏꯅꯤꯅꯀꯣ
ꯍꯣꯏ ꯍꯣꯏ ꯅꯨꯡꯁꯥ ꯁꯥꯕꯅꯤꯅ ꯇꯨꯝ ꯍꯦꯛ ꯍꯧꯒꯠꯂꯛꯄꯒ ꯆꯥꯛ ꯇꯨꯝ ꯍꯦꯛ ꯍꯧꯒꯠꯂꯛꯄ ꯀꯩꯅꯣ ꯐꯤ ꯁꯨꯒꯦ ꯁꯤꯗꯤ ꯀꯥꯟꯅꯗꯦ ꯍꯥꯏꯗꯅ ꯁꯨꯔꯤ ꯑꯥꯁꯨ ꯆꯥꯛꯇꯤ ꯑꯩꯈꯣꯏ ꯕꯥꯅ ꯉꯟꯇꯥꯅ ꯊꯣꯡꯉꯝꯃꯦ ꯑꯌꯨꯛꯇꯅ ꯃꯥ ꯗꯨꯀꯥꯟ ꯆꯠꯄꯅꯤꯅ ꯃꯥ ꯉꯟꯇꯥꯅ ꯍꯧꯒꯠꯂꯒ ꯑꯗꯨꯝ ꯊꯣꯡꯉꯦ ꯅꯨꯡꯗꯥꯡꯗ ꯑꯩꯅ ꯑꯃꯨꯛ ꯊꯣꯡꯕꯀꯣ
ꯎꯝ ꯀ ꯌꯥ ꯊꯋꯥꯕꯒꯩꯅꯣ
ꯀꯩꯅꯣ ꯑꯩꯈꯣꯏꯒꯤ ꯀꯩ ꯍꯥꯏꯒꯅꯤ ꯑꯃ ꯏꯪꯂꯤꯁꯇ ꯍꯥꯏꯔꯒꯗꯤ ꯈꯣꯂꯔꯗꯨꯣ ꯈꯪꯕ꯭ꯔꯥ
ꯕꯤꯟꯁ ꯑꯆꯧ ꯑꯆꯧꯕꯗꯣ ꯕꯤꯟꯁ ꯑꯆꯧ ꯑꯆꯧꯕꯗꯣ ꯍꯋꯥꯏ ꯑꯆꯧ ꯑꯆꯧꯕꯗꯣ ꯑꯥ ꯑꯗꯨꯗꯣ ꯑꯗꯨꯗꯣ ꯑꯗꯨꯗꯨ
ꯁꯦꯟꯗ꯭ꯔꯥꯡ ꯃꯔꯨꯞ ꯁꯦꯟꯗ꯭ꯔꯥꯡ ꯃꯔꯨꯞ ꯃꯥꯟꯕꯗꯣ
ꯑꯗꯨꯃꯥꯏꯅ ꯍꯥꯏꯗꯧ ꯈꯜꯂꯦ ꯑꯩꯗꯤ ꯃꯤꯡꯗꯤ ꯈꯟꯗꯦꯕ
ꯑꯣ
ꯑꯗꯨꯗꯨꯃꯥꯏꯅ ꯑꯗꯨꯗꯣ ꯊꯣꯡꯉꯦ ꯑꯁ ꯉꯔꯥꯡ ꯉꯁꯤ ꯑꯍꯤꯡ ꯐ꯭ꯔꯥꯟꯁ ꯄꯣꯛꯕꯗꯨ ꯌꯥꯝ ꯅꯨꯡꯉꯥꯏꯇꯦ ꯑꯩ ꯊꯋꯥꯏ ꯌꯥꯝ ꯅꯨꯡꯉꯥꯏꯇꯦ
ꯁꯣꯏ ꯉꯝꯗꯦ ꯃꯣꯏꯅ ꯇꯧꯔꯤꯕ
ꯎꯝ ꯏꯁꯄꯦꯟ ꯑꯣꯏꯅ ꯐꯖꯅ ꯀꯩꯅꯣ ꯉꯝꯈ꯭ꯔꯦꯕ ꯑꯩꯗꯤ ꯑꯗꯨ ꯑꯩꯗꯤ ꯈꯟꯕꯗꯀꯣ ꯃꯤꯅ ꯑꯗꯨꯝ ꯍꯥꯏꯅꯕꯩ ꯋꯥꯅꯤꯀꯣ ꯑꯩꯅꯁꯨ ꯍꯥꯟꯅ ꯊꯥꯖꯗꯦꯕ ꯑꯗꯣ ꯍꯟꯗꯛ ꯋꯥꯔꯜ ꯀꯞꯁꯦ ꯏꯁꯄꯦꯟꯅ ꯂꯧꯗꯣꯏꯅꯤ ꯏꯁꯄꯦꯟꯅ ꯂꯧꯗꯧꯕ ꯆꯥꯟꯁ ꯌꯥꯝ ꯋꯥꯡꯉꯦꯕ ꯍꯧꯖꯤꯛꯇꯤ ꯊꯥꯖꯕ ꯍꯧꯥꯎꯖꯤꯂꯛꯑꯦꯕ ꯁꯨꯃ ꯃꯣꯏ ꯁꯥꯟꯅꯔꯤꯕ ꯄ꯭ꯂꯦꯗꯨꯗꯤ ꯄꯄꯥꯥꯝꯕꯩꯅꯤ ꯀꯩꯅꯣꯅꯤ
ꯃꯣꯏ ꯇꯥꯏ ꯀꯩꯗ ꯃ ꯍꯥ ꯇꯣ
ꯃꯥꯅ ꯏꯁ ꯃꯣꯏꯅ ꯁꯥꯟꯅꯩꯔꯤꯕꯗꯨꯗꯤ ꯈꯨꯁꯥꯟꯅ ꯑꯗꯨꯗꯤ
ꯑꯃ ꯀꯅꯥꯅꯣꯝꯅ ꯋꯥꯔꯜ ꯀꯞ ꯇꯧꯗ꯭ꯔꯤꯉꯩꯗꯅꯦ ꯑꯃ ꯑꯗꯨꯏꯗ ꯃꯦꯁꯤꯅ ꯔꯣꯕꯣꯠ ꯑꯃꯅ ꯍꯥꯏꯅꯕꯗ ꯏꯁꯄꯦꯟꯅ ꯂꯧꯅꯦꯅ ꯍꯥꯏꯅꯈꯤꯕꯒꯤ ꯋꯥꯔꯤ ꯂꯩꯈꯤꯕꯅꯤ
ꯑꯗꯨꯃꯥꯏꯅ ꯂꯩꯅꯈꯤꯕ ꯑꯗꯨꯅ ꯑꯩꯁꯨ ꯏꯁꯄꯦꯟꯁꯤꯅ ꯊꯥꯏꯅ ꯀꯩꯅꯣꯒꯤ ꯇꯨ ꯊꯥꯎꯖꯟ ꯎ ꯀꯩꯅꯣ ꯑꯩꯠꯇꯤꯟꯗꯒꯤ ꯂꯣꯏꯈ꯭ꯔꯕꯗꯨꯕꯨ ꯀꯥꯏꯅ ꯑꯩꯈꯣꯏꯅ ꯈꯜꯂꯒꯀꯣ
ꯑ
ꯂꯩꯔꯤꯅꯤ ꯇꯨ ꯊꯥꯎꯖꯟ ꯑꯩꯠꯇꯤꯟ ꯍꯣꯏꯗꯗꯤ ꯗꯤꯌꯥꯒꯣ ꯀꯣꯁꯇꯥ ꯍꯣꯏ ꯏꯅꯦꯁꯇꯥ ꯍꯣꯏ ꯂꯩꯗꯅ
ꯑꯣ
ꯃꯣꯏꯒꯤ ꯇꯥꯏꯃꯤꯡꯗꯗꯤ
ꯍꯟꯗꯛꯀꯤꯅꯦ ꯍꯟꯗꯛꯀꯤ ꯍꯧꯔꯛ ꯏꯁꯄꯦꯟꯁꯦ ꯀꯩꯁꯨ ꯌꯥꯝ ꯐꯖꯕ ꯑꯣꯏꯗꯕꯅꯦꯕꯀꯣ
ꯐꯖꯗꯦ ꯐꯖꯗꯦ
ꯂꯣꯏꯁꯤꯜꯂꯛꯄꯩ ꯇꯥꯏꯃꯤꯡꯁꯤꯗꯅꯈꯣꯏꯅ ꯍꯧꯖꯤꯛ ꯃ ꯇꯥꯛꯠꯂꯛꯏꯁꯦ
ꯎꯝ ꯉꯔꯥꯡ ꯃꯣꯏ ꯗꯤꯐꯦꯟꯗꯔ ꯑꯃ ꯃꯃꯤꯡꯗꯤ ꯐꯖꯅ ꯈꯔ ꯎꯍꯧꯗ꯭ꯔꯦ ꯃꯁꯝ ꯁꯥꯡꯕꯗꯤ ꯈꯔ ꯀꯣꯏꯔꯞ ꯀꯣꯏꯔꯞ ꯇꯧꯕꯤꯗꯣ
ꯑꯣ ꯀꯨꯀꯨꯔꯦꯂꯥꯗꯣ
ꯑꯣ ꯑꯁ ꯑꯗꯨꯅ ꯁꯥꯟꯅꯕ ꯉꯔꯥꯡ ꯃꯥꯅ ꯂꯣꯏ ꯁꯦꯝꯃꯤꯅꯤ ꯀꯩꯩꯅꯧꯅꯦ
ꯀꯨꯀꯨꯔꯦꯂꯥ ꯐꯖꯅ ꯅꯩꯒꯔꯦ
ꯎꯝ ꯃꯥꯁꯦ ꯔꯦꯜ ꯃꯦꯗ꯭ꯔꯤꯠꯇ ꯂꯥꯛꯇꯣꯏꯅꯦ ꯂꯥꯛꯇꯣꯏꯔꯤꯕ ꯃꯥꯜꯂꯦꯅꯦ
ꯑꯥ ꯔꯦꯜ ꯃꯦꯗꯔꯤꯗꯅ ꯂꯩꯈ꯭ꯔꯦ ꯃꯥ
ꯑ ꯃꯥꯥꯟꯁꯦ ꯀꯔꯝꯕ ꯀ꯭ꯂꯞꯇ ꯑꯣꯏꯔꯣ ꯃꯃꯥꯡ
ꯍꯥꯟꯅ ꯕꯥꯔꯁꯦꯂꯣ ꯅꯥꯗ ꯀꯨꯀꯨꯔꯦꯂꯥ ꯁꯥꯟꯅꯩꯗꯨꯗꯤ
ꯑꯣ ꯑꯗꯨꯅ ꯑꯩꯁꯦ ꯃꯥꯁꯦ ꯄꯥꯔꯁꯣꯅꯦꯜꯗ ꯌꯨꯝ ꯇꯧꯋꯤꯁꯤꯅ ꯑꯩꯒꯤ ꯀꯩꯅꯣꯁꯦ ꯀꯩꯅꯣ ꯀꯩꯅꯣꯒꯤ ꯀ꯭ꯂꯕꯀꯤꯁꯦ ꯌꯥꯝ ꯄꯥꯛ ꯌꯦꯡꯗꯕ ꯑꯗꯨ ꯊꯥꯏꯅꯗꯤ ꯌꯥꯝ ꯌꯦꯡꯉꯝꯃꯦ ꯍꯧꯖꯤꯛꯇꯤ ꯌꯦꯡꯗꯔꯤꯕ ꯍꯥꯏꯕꯗꯤ ꯁꯤꯠꯇꯁꯨ ꯍꯣꯏ ꯇꯨ ꯊꯥꯎꯖꯟ ꯐꯣꯔꯇꯤꯟ ꯍꯣꯏꯒꯤ ꯏꯁꯀ꯭ꯋꯥꯠ ꯊꯣꯏꯗꯣ ꯂꯩꯇ꯭ꯔꯦꯅꯦ
ꯑ ꯑ
ꯑꯗꯨꯒꯤ ꯃꯔꯛꯇꯗꯤ ꯐꯖꯅ ꯌꯦꯡꯉꯝꯃꯦ ꯍꯧꯖꯤꯛꯇꯤ ꯃꯇꯝꯗꯣ ꯋꯥꯏꯅꯦ ꯍꯦ ꯕꯣꯜ ꯌꯦꯡ
ꯈꯪꯗꯦ ꯐꯥꯏꯅꯦꯜꯁꯦ ꯍꯌꯦ ꯑꯍꯤꯡꯗꯤ ꯑꯃꯨꯛ ꯏꯪꯂꯟꯒ ꯀꯩꯅꯣꯒ ꯑꯣꯏꯔꯝꯃꯅꯤꯅꯦ
ꯎꯝ ꯑꯁ ꯑꯥꯔꯖꯦꯟꯇꯤꯅꯥ ꯄꯣꯍꯧꯔꯕ ꯑꯗ ꯏꯪꯂꯦꯟꯒ ꯏꯁꯄꯦꯟꯒ ꯐꯥꯏꯅꯦꯜ ꯁꯥꯟꯅꯕ ꯃꯩ ꯇꯥꯅꯤꯀꯣ
ꯑꯗꯨ ꯐꯖꯗꯣꯏꯅꯦ ꯑꯅꯤ ꯀꯣ
ꯑꯗꯨꯅ ꯍꯣꯏ ꯍꯥꯏꯕꯗꯤ ꯎꯝ ꯐꯦꯔꯤ ꯀ‌ꯦꯜꯖꯨ ꯀꯨꯏꯔꯦꯀꯩꯅ‌ꯣ ꯃꯅ ꯁꯥꯟꯅꯩꯖ‌ꯦ
ꯍꯦꯔꯤ ꯀꯦꯜꯂꯣ
ꯍꯦꯔꯤ ꯀꯦꯟ ꯀꯨꯏꯔꯦꯕ ꯃꯥ ꯁꯥꯟꯅꯔꯤꯁꯦ ꯑꯃꯨꯛꯇꯪꯗꯤ ꯂꯧꯕ ꯌꯥꯏꯕ ꯃꯥꯁꯨ ꯀꯣ
ꯑꯥ
ꯑꯍꯟ ꯑꯍꯟ ꯑꯣꯏꯁꯜꯂꯦ ꯑꯣꯏꯁꯜꯂꯒꯁꯨ ꯑꯗꯨꯝ ꯁꯥꯟꯅꯔꯤ ꯁꯥꯟꯅꯕꯁꯨ ꯍꯩ ꯑꯝꯕꯞꯄ‌ꯦ ꯒꯣꯜꯗꯟ ꯕꯨꯠ ꯐꯪꯉꯔꯣꯏ ꯃꯦꯁꯤ ꯍꯦꯛ ꯄꯣꯛꯍꯧꯔꯕ ꯃꯤꯅꯗꯤ ꯃꯦꯁꯤ ꯑꯗꯨꯒ ꯑꯝ ꯕꯥ ꯄꯦ ꯃꯣꯏ ꯀꯩꯅꯣ ꯇꯧꯔꯅꯤꯕ ꯎꯝ ꯃꯦꯁꯤꯅ ꯍ‌ꯦꯛ ꯒꯣꯜ ꯑꯃ ꯆꯜꯂꯕ꯭ꯔ ꯃꯦꯁꯤꯅ ꯑꯗꯨꯝ ꯂꯧꯔꯅꯤ ꯒꯧꯜꯗꯟ ꯕꯨꯠꯁ‌ꯦ
ꯑꯦ ꯑꯥꯔꯖꯦꯟꯇꯤꯅꯥꯁꯨ ꯏ ꯂꯥꯏꯅ ꯆꯄꯣ ꯑꯩꯍꯦ
ꯎꯝ ꯑꯥ ꯍꯜꯂꯣ ꯍꯜꯂꯣ
ꯇꯥꯕ꯭ꯔꯣ
ꯑꯣ ꯇꯥꯏꯌꯦ ꯇꯥꯏꯌꯦ
ꯏꯪꯂꯥꯟꯁꯨꯅꯦ ꯑꯥꯔꯖꯦꯟꯇꯤꯅꯥ ꯌꯥꯝ ꯂꯥꯏꯅꯅꯦ
ꯎꯝ
ꯍꯥꯏꯗꯤ ꯀꯩꯅꯣ ꯇꯧꯔꯣꯏꯕ
ꯎꯝ
ꯑꯁ ꯃꯈꯣꯜ ꯇꯥꯕ꯭ꯔꯥ
ꯇꯥꯏ ꯇꯥꯏ ꯇꯥꯏ
ꯏꯁꯤꯡ ꯊꯥꯗꯕꯩ ꯃꯈꯣꯜ ꯇꯥꯕ꯭ꯔꯣ
ꯏꯁꯤꯡ ꯊꯥꯗꯕꯒꯤꯗꯤ ꯇꯥꯗꯦ
ꯑꯣ ꯏꯪꯂꯟꯗ‌ꯣ ꯑꯥꯔꯖꯦꯟꯇꯤꯅꯥꯗꯣ ꯌꯥꯝ ꯂꯥꯏꯅ ꯂꯥꯏ ꯀꯩꯅꯣ ꯆꯪꯉꯑꯣꯏꯕ ꯇꯅꯁꯨ ꯑꯗꯨꯝ ꯂꯤꯡꯕ ꯇꯤꯝꯅꯦꯕꯀꯣ ꯍ ꯂꯥꯛꯆꯕ ꯉꯝꯃꯣꯏ ꯁꯦꯃꯤ ꯐꯥꯏꯅꯦꯜ
ꯎꯝ
ꯑꯗꯨꯕꯨ ꯉꯔꯥꯡ ꯐ꯭ꯔꯥꯟꯁꯀ ꯏꯁꯄꯦꯟꯒꯗꯨꯗꯤ ꯊꯥꯖꯗꯦꯍꯦ ꯐ꯭ꯔꯥꯟꯁꯀ ꯇꯧꯔꯤ ꯊꯕꯛꯇꯨꯗꯤ
ꯎꯝ ꯍꯣꯏꯣꯏꯅ ꯐꯥꯖꯤꯟꯈ꯭ꯔꯦꯕ ꯍꯥꯏꯕꯗꯤ ꯑꯦꯝ ꯄꯄꯦ ꯍ‌ꯣꯏ ꯑꯣꯂꯤꯁ ꯍ‌ꯣꯏ ꯗꯦꯝ ꯚꯦꯂꯦ ꯑꯣꯏ ꯀꯥꯏ ꯀꯥꯏꯗ ꯆꯦꯟꯕꯅꯣ ꯀꯥꯏ ꯀꯥꯏꯗ ꯄꯥꯁꯤꯡ ꯄꯤꯔꯛꯇꯣꯏꯅꯣ ꯂꯣꯏꯅ ꯃꯣꯏꯅ ꯈꯪꯉꯕꯅꯤꯅ
ꯐꯥꯖꯤꯜꯂꯒ ꯊꯝꯃꯦ ꯑꯗꯨ ꯃꯔꯝ ꯆꯠꯄ ꯉꯝꯗ꯭ꯔꯦ
ꯃꯣꯏꯅ ꯐꯖꯅ ꯍꯥꯟꯅ ꯄ꯭ꯂꯥꯟ ꯌꯥꯊꯣꯛꯑ ꯊꯝꯈ꯭ꯔꯦꯕ ꯀꯃꯥꯏ ꯀꯃꯥꯏ ꯇꯧꯒꯦ ꯅꯠꯇ꯭ꯔꯒ ꯃꯣꯏ ꯃꯦꯅꯦꯖꯔꯅ ꯇꯥꯟꯅꯔꯝꯒꯅꯦꯕꯀꯣ
ꯆꯥꯛ ꯆꯥꯗ꯭ꯔꯤꯕꯣ
ꯆꯥꯛ ꯆꯥꯗꯔꯤꯌꯦ ꯑꯩꯗꯣ ꯉꯔꯥꯡ ꯄꯤꯗ ꯈꯔ ꯄꯥꯏꯔꯒ ꯖꯤꯖꯤꯔꯣ ꯀꯧꯁꯜꯂꯨꯔꯦꯅꯦ ꯑꯗꯨꯗꯒꯤꯗꯤ ꯍꯤꯗꯥꯛ ꯈꯔ ꯄꯥꯏꯔꯒꯅꯦ
ꯑꯥ
ꯗꯣ
ꯀꯩꯕꯥ
ꯖꯤ ꯖꯤ
ꯍꯣ ꯍꯣꯏ ꯖꯤꯗꯣ ꯑ ꯑ
ꯑꯗꯨ ꯇꯧꯁꯜꯂꯨꯔꯦꯅꯦ
ꯎꯝ ꯂꯩꯔꯝꯃꯅꯤ
ꯎꯝ ꯇꯔꯪ ꯆꯠꯈꯠꯈꯤꯗꯅ ꯁꯦꯊ ꯅꯇꯨꯝꯕꯩꯔ
ꯑꯥ ꯑꯥ
ꯅꯣꯏꯗ ꯑꯗꯩꯁꯅ ꯂꯣꯛꯣꯟꯕꯗ ꯂꯣꯛꯣꯟꯕꯗ ꯂꯣꯏꯔꯦ ꯑꯩ
ꯑꯣ ꯑꯩꯁꯨ ꯇꯧꯈꯤꯕꯅꯦ ꯑ ꯗꯨꯀꯥꯟ ꯆꯈ꯭ꯔꯦ
ꯄꯨꯡ ꯀꯌ꯭ꯥꯗ ꯊꯣꯛꯀꯦ
ꯑꯗꯨꯝ ꯄꯨꯡ ꯉꯁꯤꯗꯤ ꯈꯔ ꯉꯟꯅ ꯊꯣꯛꯑꯦ ꯁꯤ ꯈꯔ ꯊꯕꯛ ꯂꯩꯕꯒꯤ ꯃꯥꯜꯂꯦ ꯅꯠꯇ꯭ꯔꯒꯗꯤ ꯃꯥ ꯑꯗꯨꯝ ꯑꯌꯥꯝꯕ ꯄꯨꯡ ꯃꯥꯄꯟ ꯃꯈꯥꯏ ꯎꯝ ꯄꯨꯡ ꯇꯔꯥ ꯑꯗꯨꯃꯥꯏꯅ ꯆꯠꯄꯅꯦꯕ ꯉꯁꯤꯗꯤ ꯁꯤꯗ ꯈꯔ ꯉꯜꯂꯤ ꯉꯁꯥꯏ ꯄꯨꯡ ꯃꯥꯄꯜꯗꯒꯤ ꯃꯥꯄꯟ ꯄꯨꯡ ꯏꯄꯥꯥꯟ ꯃꯈꯥꯏꯗ ꯑꯗꯨꯝ ꯊꯈ ꯆꯖ ꯊꯣꯡꯝꯃꯦ ꯊꯣꯡꯉꯝ ꯑꯗꯨꯝ
ꯎꯝ ꯅꯣꯏ ꯁꯦꯁꯟ ꯀꯂ꯭ꯥꯁ ꯀꯔꯝꯀꯟꯗ ꯍꯧꯗꯣꯏꯅꯣ
ꯁꯦꯁꯟ ꯁꯦꯁꯟ ꯀ꯭ꯂꯥꯁꯁꯦ ꯐꯖꯅ ꯍꯧꯔꯦ ꯑꯩꯈꯣꯏꯅ ꯆꯠꯇꯕꯩ ꯋꯥꯅꯤ ꯑꯩꯗꯤ ꯍꯣꯏ ꯈꯦꯟꯊꯦꯟꯗꯣ ꯁꯨꯗꯤ ꯐꯪꯉꯦꯕꯀꯣ ꯃꯣꯏ ꯑꯦꯄ꯭ꯂꯤꯀꯦꯁꯟ ꯐꯪꯉꯤꯕ ꯀ꯭ꯂꯥꯁ ꯊ꯭ꯔꯤ ꯀꯥ ꯉꯥꯏꯔꯤꯕꯅꯤꯅ ꯍꯥꯏꯕꯗꯤ ꯃꯥ ꯀ꯭ꯂꯥꯁꯀꯤꯗ ꯑꯩꯠ ꯅꯥꯏꯟ ꯇꯦꯟꯒꯨꯝꯕ ꯑꯣꯏꯔꯝꯃꯒꯗꯤ ꯌꯨꯝꯁꯦ ꯑꯗꯨꯝ ꯁꯪꯕ ꯉꯝꯕ ꯑꯗꯣ ꯀ꯭ꯂꯥꯁ ꯊ꯭ꯔꯤ ꯀꯥꯕꯗ ꯉꯥꯏꯔꯤꯕꯅꯤꯅ ꯁꯪꯗꯕ ꯌꯥꯗꯦꯕ
ꯑꯣ
ꯑꯗꯨꯒꯤ ꯑꯩ ꯀ꯭ꯂꯥꯁꯄꯨꯗꯤ ꯍꯧꯔꯕ ꯑꯗꯣ ꯑꯩ ꯀ꯭ꯂꯥꯁ ꯆꯠꯇꯕꯤꯗ ꯂꯩꯌꯦ ꯑꯉꯥꯡꯁꯦ ꯗꯦꯠ ꯇ꯭ꯋꯦꯟꯇꯤ ꯁꯚꯦꯟꯗꯒꯤ ꯇ꯭ꯋꯦꯟꯇꯤ ꯑꯩꯠꯇꯒꯤ ꯍꯟꯗꯛ ꯊꯥꯈꯤ ꯑꯗꯨꯗꯒꯤ ꯃꯣꯏ ꯁꯦꯁꯟ ꯍꯧꯔꯅꯤꯕꯀꯣ ꯑꯗꯨꯅ ꯃꯣꯏ ꯃꯥ ꯁ꯭ꯀꯨꯜ ꯆꯠꯄ ꯍꯧꯔꯒ ꯑꯣꯏꯅ ꯑꯩꯁꯦ ꯑꯩꯁꯨ ꯑꯩ ꯀ꯭ꯂꯥꯁ ꯆꯠ ꯆꯠꯂꯒꯦꯅ ꯁꯨꯝ ꯂꯩ
ꯁ꯭ꯇꯤꯐꯦꯟꯁꯨ ꯅꯣꯏ ꯑꯗꯨꯒꯤ ꯁ꯭ꯀꯨꯜ ꯑꯗꯨꯋꯥꯏꯗ ꯇꯝꯕ꯭ꯔꯣ
ꯇꯝꯃꯦ ꯇꯝꯃꯦ ꯑꯩꯅ ꯇꯝꯃꯝꯕ ꯁ꯭ꯀꯨꯜꯗ ꯑꯗꯨꯝ ꯇꯝꯃꯦ
ꯑꯗꯨ ꯑꯗꯣꯝꯒꯤ ꯐꯤꯁꯦ ꯑꯗꯨꯝ ꯁꯣꯒ ꯌꯦꯡꯅꯕꯗ ꯀꯃꯥꯏ ꯀꯃꯥꯏꯅ ꯇꯧꯋꯏ ꯑꯗꯣꯝꯅ ꯍꯦꯟꯕꯗ ꯁꯣꯉ
ꯍꯣꯏ ꯈꯪꯗꯦꯀꯣ ꯃꯅꯤꯄꯨꯔꯒꯤꯗꯤ ꯁ꯭ꯀꯨꯜ ꯑꯃꯒꯤ ꯁꯤ ꯅꯣꯡꯃꯇ ꯍꯝꯅꯤ ꯑꯗꯣ ꯑꯩꯈꯣꯏ ꯁ꯭ꯋꯥꯏꯗ ꯊꯤꯟꯊꯤꯟꯈꯤ ꯊꯥ ꯑꯃꯗ ꯂꯤꯁꯤꯡ ꯑꯃꯒ ꯂꯤꯁꯤꯡ ꯑꯃꯒ ꯆꯍꯨꯝ ꯄꯤꯔꯤ
ꯊꯥ ꯑꯃꯗ
ꯑꯥ
ꯁ꯭ꯀꯨꯜ ꯈꯔ ꯂꯤꯡꯕ꯭ꯔꯣ
ꯀꯨꯜꯕꯨꯗꯤ ꯑꯗꯨꯝ ꯃꯃꯤꯡ ꯑꯗꯨꯝ ꯆꯠꯂꯤꯗ ꯀꯩꯅꯣꯒꯤ ꯇꯣꯞ ꯂꯧꯔꯝꯕ ꯄꯣꯖꯤꯁꯟ ꯂꯧꯔꯝꯕ ꯄꯣꯖꯤꯁꯟ ꯍꯣꯜꯗꯔ ꯂꯧꯔꯝꯕ ꯁ꯭ꯀꯨꯜꯅꯦꯕꯀꯣ ꯑꯗꯨ ꯍꯧꯖꯤꯛꯇꯤ ꯌꯥꯗ꯭ꯔꯦꯗ ꯑꯉꯥꯡꯁꯤꯡꯁꯦ ꯑꯩꯈꯣꯏ ꯊꯥꯏꯅ ꯑꯗꯨꯃꯥꯏꯅ ꯑꯩꯈꯣꯏꯛ ꯊꯥꯏꯅꯗꯤꯂꯝꯃꯤ ꯍꯦꯜꯂꯒꯁꯨ ꯂꯥꯏꯔꯤꯛ ꯄꯥꯏꯗꯣ ꯍꯧꯖꯤꯛꯀꯥꯟ ꯍꯧꯖꯤꯛꯀꯥꯟꯒꯤ ꯑꯉꯥꯡꯖꯤꯅ ꯂꯝ ꯍꯦꯟꯒꯦꯔꯥ ꯍꯦꯜꯂꯣꯏꯒꯦꯔꯥ ꯂꯥꯏꯔꯤꯛ ꯄꯥꯗꯦꯕ ꯍꯥꯏꯕꯗꯤ ꯐꯣꯟ ꯑꯃꯝꯃꯝ ꯂꯣꯏꯅ ꯂꯩꯅꯔꯕꯅꯤꯅ
ꯑ
ꯄꯥ ꯍꯣꯏ ꯄꯥꯗꯣꯏꯕ ꯃꯤꯅ ꯄꯥꯗ꯭ꯔꯦ ꯄꯥꯔꯣꯏꯗꯕ ꯃꯤꯅ ꯑꯗꯨꯝ ꯄꯣꯖꯤꯁꯟ ꯂꯧꯔ ꯂꯩꯔꯦ ꯀꯩꯅꯣꯒꯤ ꯗꯤꯁꯇ꯭ꯔꯦꯛꯁꯟ ꯌꯥꯝ ꯑꯣꯏꯕꯗꯣ
ꯑꯥ
ꯑꯗ ꯑꯗꯨꯃꯥꯏꯟ ꯇꯧꯔ ꯂꯩ ꯍꯧꯖꯤꯛꯇꯤ ꯃꯃꯤꯡ ꯆꯠꯇ꯭ꯔꯦ ꯊꯥꯏꯅꯗꯤ ꯌꯥꯝ ꯆꯠꯂꯝ ꯃꯤ ꯊꯑꯣꯏꯅ ꯗꯤꯁꯇ꯭ꯔꯤꯛ ꯑꯃꯗꯒꯤ ꯍꯣꯏꯁꯇꯥ ꯑꯩꯈꯣꯏ ꯁ꯭ꯀꯨꯜ ꯇꯥꯟꯅ ꯂꯥꯛꯏꯅꯤ ꯀꯩꯅꯣ ꯑꯥꯠ ꯑꯩꯈꯣꯏ ꯁ꯭ꯀꯨꯜꯖꯤꯗ ꯑꯥꯔꯠꯁꯀꯤꯅꯦꯕꯀꯣ
ꯑꯥ
ꯑꯗꯨꯅ ꯗꯤꯁꯇ꯭ꯔꯤꯛ ꯑꯃꯗꯒꯤ ꯗꯤꯁꯇ꯭ꯔꯤꯛ ꯑꯃ ꯂꯥꯜꯂꯒꯅꯤ ꯑꯩꯈꯣꯏ ꯁꯀꯨꯜꯗ ꯇꯝ ꯂꯥꯏ ꯂꯥꯛꯏꯁꯦ ꯊꯥꯏꯅꯗꯤ ꯑꯗꯨꯃꯥꯏ ꯑꯣꯏꯔꯝꯃꯦ ꯍꯧꯖꯤꯛꯇꯤ ꯗꯨꯝ
ꯑꯗꯨꯝ ꯑꯦꯗꯃꯤꯁꯟꯕꯨ ꯐꯪꯉꯅꯤ ꯍꯥꯏꯔꯒꯗꯤ ꯑꯗꯨꯝ ꯈꯔ ꯃꯥꯔꯛꯁ ꯈꯔ ꯁꯣꯟꯕ ꯑꯗꯨꯒ ꯑ ꯁ꯭ꯀꯨꯜ ꯑꯇꯣꯞꯄ ꯁ꯭ꯀꯨꯜꯁ ꯀꯩꯅꯣꯒꯤ ꯑꯁ ꯑꯩ ꯁꯤ ꯁ꯭ꯀꯨꯜꯗ ꯐꯪꯗ꯭ꯔꯒꯗꯤ ꯁꯦꯀꯦꯟ ꯑꯣꯞꯁꯟ ꯁꯤ ꯑꯣꯏꯔꯅꯤ ꯀꯥꯏꯅ ꯍꯥꯏꯔ ꯂꯥꯛꯄꯗꯨ ꯑꯗꯨꯃꯥꯏꯅ ꯑꯣꯏꯅ ꯑꯌꯥꯝꯕ ꯑꯣꯏ
ꯑꯩ ꯍꯧꯖꯤꯛꯀꯥꯟ ꯑꯉꯥꯡꯉꯩ ꯌꯥꯗ꯭ꯔꯦ ꯐꯣꯟ ꯄꯥꯏꯁꯤꯜꯂꯒꯅꯦ ꯇꯧ ꯂꯩꯕꯅꯤꯗꯣ ꯐꯣꯟꯖꯤꯡꯖꯦ ꯑꯗꯨꯝ ꯐꯖꯅ ꯇꯧꯔꯤ ꯑꯉꯥꯡ ꯀꯥꯇꯣ ꯐꯣꯟ
ꯑꯗꯣ ꯍꯧꯖꯤꯛꯇꯤ ꯃꯣꯏꯖꯤ
ꯔꯦꯡ ꯍꯣꯜꯗꯔ ꯄꯣꯖꯤꯁꯟ ꯂꯦꯞꯅꯕ ꯌꯥꯝ ꯏꯔꯥꯏ ꯂꯥꯏꯔꯦꯕ ꯍꯥꯏꯕꯗꯤ ꯗꯤꯁꯇ꯭ꯔꯦꯛꯁꯟ ꯌꯥꯝꯃꯕꯅꯤꯅꯀꯣ ꯑꯉꯥꯡ ꯑꯃꯅ ꯊꯥꯏꯅ ꯊꯥꯏꯅ ꯑꯗꯨꯃꯥꯏꯅ ꯑꯣꯏꯗ꯭ꯔꯦ ꯊꯥꯏꯅꯗꯤ ꯃꯤ ꯂꯣꯏ ꯂꯥꯏꯔꯤꯛ ꯄꯥ ꯄꯥꯅꯩꯗꯣ ꯑꯁ ꯑꯦꯛꯖꯥꯝ ꯂꯥꯛꯑꯦ ꯈꯣꯠꯂꯦ ꯍꯥꯏꯔꯒꯗꯤ ꯐꯣꯟ ꯑꯃꯕꯧ ꯂꯩꯇꯦ ꯇꯤꯚꯤ ꯐ ꯐꯪꯉꯤ ꯑꯦꯛꯖꯥꯝ ꯂꯣꯏꯗ꯭꯭ꯔꯤꯐꯥꯎ ꯌꯦꯡꯉꯣꯏ ꯈꯣꯠꯂꯣꯏ ꯀꯥꯟꯅ ꯑꯗꯨꯃꯥꯏꯅ ꯍꯥꯏꯕ ꯄꯦꯔꯦꯟꯁꯁꯨ ꯈꯔ ꯏꯁꯇ꯭ꯔꯤꯛ ꯑꯣꯏꯕ ꯑꯦꯛꯖꯥꯝ ꯇꯥꯏꯃꯤꯡꯗꯨꯗ
ꯑ ꯑꯗꯨ ꯑꯗꯨꯗꯣ ꯑꯗꯨꯃꯥꯏ ꯑꯣꯏꯗ꯭ꯔꯦ ꯄꯥꯅꯤꯡꯕꯣꯏ ꯄꯥꯅꯤꯡꯗꯕꯣꯏ ꯑꯗꯨꯒ ꯄꯦꯔꯦꯟꯖꯤꯡꯖꯨ ꯐꯖꯅ ꯌꯦꯡꯕꯤꯗ꯭ꯔꯦꯗꯣ ꯑꯉꯥꯡꯖꯤꯡ ꯑꯗꯨꯅ ꯄꯣꯖꯤꯁꯟ ꯂꯧꯅꯕ ꯏꯔꯥꯏ ꯂꯥꯏꯔꯦꯕ ꯍꯜꯂꯣ ꯍꯜꯂꯣ